ꯍꯜꯂꯣ ꯇꯥꯕ꯭ꯔꯣ
ꯇꯥꯏ ꯇꯥꯏ ꯇꯥꯔꯕꯣ
ꯍꯧꯖꯤꯛꯇꯤ ꯇꯥꯏ ꯍꯣꯏ ꯌꯥꯝ ꯁꯦꯡꯉꯦ ꯉꯁꯥꯏꯗꯤ ꯑꯥꯎ ꯍꯦꯟꯖꯤꯟꯗ꯭ꯔꯣ ꯅꯪꯒꯤꯗꯨꯗꯤ ꯀꯥꯏꯗ ꯂꯩ ꯀꯥꯏꯗ ꯂꯩꯔꯤꯒꯤꯅꯣ ꯀꯥꯏꯗ ꯂꯩꯕꯒꯤꯅꯣ ꯉꯁꯥꯏꯗꯤ ꯁꯨꯡꯁꯦꯡ ꯁꯦꯡꯗꯦ ꯂꯝꯍꯥꯡꯗ ꯆꯠꯄ꯭ꯔꯣ
ꯃꯈꯥꯗ ꯂꯩꯕꯒꯤ ꯑꯗꯨꯅꯤ ꯋꯈꯜ ꯅꯨꯡꯉꯥꯏꯅꯕ ꯑꯗꯨꯒꯤꯅꯦ
ꯍꯧꯖꯤꯛꯇꯤ ꯃꯊꯛꯇꯥ ꯀꯥꯔꯛꯈ꯭ꯔꯦ
ꯍꯣꯏ ꯀꯥꯔꯛꯈ꯭ꯔꯦ ꯅꯪꯃꯨꯛ ꯀꯣꯜ ꯎꯅꯤꯝꯒꯤ ꯀꯥꯔꯛꯈ꯭ꯔꯦ
ꯆꯦꯛꯁꯤꯜꯂꯣ ꯆꯦꯛꯁꯤꯜꯂꯣ ꯋꯥꯉꯥꯡꯗꯣ
ꯑꯦꯁ ꯀꯩꯗꯧꯔꯤꯅꯣ ꯅꯪꯗꯤ
ꯑꯁ ꯑꯥ ꯍꯤꯞꯄꯒ ꯑꯗꯨꯝ ꯂꯩꯌꯦ ꯌꯥꯝ ꯁꯥꯃꯟꯕꯒꯤ
ꯑꯦ ꯅꯣꯏꯔꯣꯝꯗꯥꯁꯨ ꯑꯥ
ꯅꯠꯇꯦ ꯑꯩ ꯌꯨꯝꯗ ꯂꯩꯇꯦꯕ
ꯀꯥꯏꯗ ꯂꯩꯒꯦ ꯕꯦꯕꯤ ꯍꯣꯁꯇꯦꯜꯗꯔꯥ ꯔꯦꯟꯗꯔꯥ ꯅꯪ
ꯑꯣ ꯍꯥ ꯍꯥ ꯅꯪꯒꯤ ꯋꯥꯉꯥꯡꯁꯤꯗꯤ ꯆꯦꯛꯁꯤꯜꯂꯣꯃꯤ
ꯈꯪꯉꯦꯃꯤ ꯑꯩꯁꯨ ꯏꯕꯦꯝꯃꯒꯤ ꯀꯩꯅꯣ
ꯑꯗꯨꯗꯤ ꯆꯦꯛꯁꯤꯜꯂꯣꯅ ꯀꯔꯤꯔꯣ ꯂꯥꯏꯔꯤꯛ ꯇꯝ ꯂꯥꯏꯔꯤꯛ ꯇꯝꯕꯅꯦ ꯍꯧꯖꯤꯛꯁꯦ ꯍꯥꯏꯇꯥꯔꯦ ꯑꯗꯨꯃꯥꯏꯅ
ꯑꯣ ꯅꯪ ꯍꯧꯖꯤꯛ ꯍꯨꯗꯤꯛ ꯇꯝꯕꯤꯗꯣ
ꯑꯥꯎ ꯍꯧꯖꯤꯛ ꯍꯧꯖꯤꯛꯁꯦ ꯑꯣꯖꯥ ꯑꯣꯏꯅꯕꯒꯤ ꯎꯝ ꯇꯝ ꯇꯝꯅꯕ ꯑꯃ ꯂꯩꯇ꯭ꯔꯥ ꯑꯣꯖꯥ ꯑꯣꯏꯅꯤꯡꯉꯥꯏꯒꯤ ꯍꯧꯖꯤꯛ ꯍꯧꯖꯤꯛ ꯌꯥꯝꯅ ꯀꯩꯅꯣ ꯑꯣꯏꯔꯤꯗꯣ ꯌꯥꯝꯅ ꯆꯠ ꯌꯥꯝ ꯑꯗꯨꯅꯦ ꯅꯪꯗꯤ ꯀꯔꯤꯗꯧꯔꯤꯅꯣ
ꯑꯩꯗꯤ ꯂꯥꯏꯔꯤꯛ ꯇꯝꯕ ꯂꯣꯏꯔꯦꯒ ꯑꯗꯨꯝ ꯉꯥ ꯐꯥꯔꯒ ꯂꯩꯏꯅ
ꯇꯨꯔꯦꯟꯗ ꯆꯠꯀꯟꯕ꯭ꯔꯥ
ꯑꯥ
ꯑꯗꯨꯁꯨ ꯐꯩꯌꯦ
ꯉꯔꯥꯡꯁꯨ ꯉꯔꯥꯡꯁꯨ ꯉꯥ ꯐꯥꯏ ꯉꯁꯤ ꯆꯠꯀꯦꯔ ꯈꯡꯗꯦ ꯑꯗꯨꯕꯨ ꯉꯁꯥꯏ ꯌꯨꯛ ꯍꯦꯛ ꯍꯧꯒꯠꯂꯛꯄꯗ ꯅꯣꯡ ꯇꯥꯔꯤꯉꯥꯏ ꯑꯃꯨꯛ ꯑꯕꯀꯣ ꯑꯗꯨꯒꯤ ꯆꯠꯇ꯭ꯔꯦ ꯍꯌꯦꯡ ꯑꯃꯨꯛ ꯆꯠꯀꯅꯤ
ꯑꯣꯍꯣ ꯍꯌꯦꯡ ꯃꯨꯠ ꯆꯠꯀꯅꯤ ꯏꯁꯤꯡ ꯃꯣꯠꯄ꯭ꯔꯥ ꯅꯠꯇ꯭ꯔꯒ ꯁꯦꯡꯕ꯭ꯔꯥ
ꯏꯁꯤꯡ ꯍꯟ ꯍꯟꯗꯛꯁꯦ ꯑꯗꯨꯝ ꯃꯔꯛ ꯃꯔꯛꯇ ꯃꯣꯠꯂꯤ ꯃꯔꯛꯇ ꯑꯗꯨꯝ ꯁꯦꯡꯉꯤ
ꯅꯣꯡ ꯌꯥꯝ ꯆꯨꯕ꯭ꯔꯣ ꯅꯣꯏꯁ ꯅꯣꯏꯔꯣꯝꯗꯗꯤ
ꯑꯩꯈꯣꯏꯔꯣꯝ ꯍꯟꯗꯛꯗꯤ ꯅꯣꯡ ꯆꯨꯗ꯭ꯔꯤꯗꯥ ꯏꯕꯦꯝꯃ
ꯏꯕꯨꯡꯉꯣ ꯏꯕꯦꯝꯃ ꯍꯥꯏꯔꯤꯁꯦ ꯀꯩꯒꯤꯅꯣ
ꯅꯣꯏ ꯔꯣꯝꯗꯗꯤ ꯏꯕꯦꯝꯃ ꯅꯣꯡꯁꯨ ꯅꯣꯡ ꯆꯨꯕ꯭ꯔꯣ
ꯆꯨꯑꯦ ꯍꯣꯏ ꯌꯥꯝ ꯆꯨꯑꯦ ꯍꯧꯖꯤꯛꯁꯨ ꯆꯨꯒꯦ ꯇꯧꯔꯒ ꯂꯩꯔꯦ ꯑꯗꯨꯝ
ꯅꯪ ꯍꯧꯖꯤꯛ ꯂꯩꯔꯤꯁꯦ ꯁꯅꯥ ꯂꯩꯕꯛꯗꯔꯥ
ꯍꯥꯥ
ꯅꯪꯅꯅꯦ
ꯑꯥ
ꯍꯧꯖꯤꯛ ꯂꯩꯌꯤꯁꯦ
ꯑꯥ
ꯁꯅꯥ ꯂꯩꯕꯥꯛꯇ꯭ꯔꯥ ꯍꯥꯏꯕ
ꯍꯣꯏ ꯃꯥ ꯑꯎ ꯑꯟ ꯑꯗꯨꯗꯨꯅꯦ ꯑꯗꯨꯗꯨꯅꯦ
ꯁꯨꯅꯥꯗꯤ ꯂꯩꯕꯥꯛꯗ ꯂꯩꯒꯅꯨ ꯏꯕꯦꯝꯃꯥ ꯃꯄꯥꯔꯣꯝꯗ ꯂꯩꯌꯨ ꯃꯄꯥꯟ ꯔꯣꯝꯗ ꯂꯩꯌꯣꯕ ꯑꯕꯦꯝꯃ
ꯑꯗꯨ ꯀꯔꯤꯒꯤꯅꯣ ꯃꯔꯝꯗꯣ ꯍꯥꯏꯔꯛꯑꯣ
ꯃꯔꯝꯗꯨꯗꯤ ꯅꯪꯁꯨ ꯈꯪꯔꯝꯒꯅꯤꯗ
ꯈꯪꯗꯦ ꯈꯪꯗꯕꯩꯅꯦ ꯍꯪꯔꯛꯄꯤꯁꯦ ꯈꯪꯉꯝꯃꯗꯤ ꯍꯡꯉ꯭ꯔꯝꯔꯣꯏꯌꯦ
ꯅꯪꯅ ꯁꯅꯥꯂꯩꯕꯥꯛꯇ ꯂꯩꯔꯗꯤ ꯑꯩ ꯅꯪꯕꯨ ꯐꯕ ꯂꯧꯕ ꯂꯥꯛꯇꯣꯏꯕ ꯑꯗꯨꯒꯤꯅꯤꯗ
ꯑꯣ ꯑꯍ ꯅꯪꯗꯣ ꯃꯅꯤꯡꯗ ꯌꯥꯝ ꯈꯣꯟ ꯌꯥꯝ ꯊꯣꯛꯂꯒꯑꯦ
ꯑꯣ ꯑꯣ ꯍꯧꯖꯤꯛ ꯊꯣꯛꯄ꯭ꯔꯥ
ꯍꯧꯖꯤꯛꯄꯨꯗꯤ ꯊꯣꯛꯇꯦ
ꯑꯍ ꯑꯗꯨꯕꯨꯅꯤꯗ ꯁꯅꯥ ꯂꯩꯕꯥꯛꯇ ꯂꯩ ꯂꯩꯒꯅꯣꯕ ꯑꯥ ꯃꯄꯥ ꯔꯣꯝꯗꯀꯣ ꯁ꯭ꯃꯥꯔꯠ ꯁꯤꯇꯤꯗ ꯂꯩꯌꯣꯕ
ꯑꯣ ꯑꯣ ꯂꯩꯒꯦ ꯂꯩꯒꯦ ꯆꯠꯇꯣꯏꯅꯦ ꯑꯩ ꯑꯩ ꯆꯠꯂꯅꯤꯌꯦ ꯑ ꯍꯟꯗꯛꯁꯦ ꯊꯣꯛꯈ꯭ꯔꯅꯤꯌꯦ
ꯑꯗꯨꯗ ꯂꯩꯗꯤ ꯃꯤ ꯑꯇꯣꯞꯄꯒꯤ ꯂꯝꯒꯤ ꯏꯝꯕꯥꯢꯔꯝꯃꯦꯟꯁꯨ ꯅꯪꯒꯤ ꯀꯥꯟꯅꯕ ꯐꯪꯒꯅꯤ
ꯍꯣꯏ
ꯅꯠꯇ꯭ꯔꯣ
ꯆꯠꯂꯅꯤ ꯆꯠꯂꯅꯤ ꯑꯩ ꯍꯟꯗꯛꯁꯦ ꯊꯣꯛꯈ꯭ꯔꯅꯤ ꯅꯪ ꯅꯪꯕꯨꯁꯨ ꯄꯨꯕꯤꯌꯨꯔꯥ
ꯄꯨꯕꯤꯌꯣ
ꯄꯨꯕꯤꯒꯦ ꯄꯨꯕꯤꯒꯦ ꯅꯪꯗꯤ ꯀꯥꯏꯗꯒꯤꯅꯣ
ꯍꯥꯥ
ꯀꯥꯏꯗ ꯂꯩꯔꯤꯅꯣ ꯍꯧꯖꯤꯛꯁꯦ
ꯑꯩ ꯍꯧꯖꯤꯗꯤ ꯆꯤꯡꯗ ꯂꯩꯗ ꯈ꯭ꯋꯥꯏꯗꯒꯤ ꯁꯥꯕ ꯃꯐꯝꯗ
ꯑꯣ ꯚꯥꯞ ꯇꯥꯔꯦ
ꯅꯪ ꯈꯪꯕ꯭ꯔꯣ
ꯑꯩ ꯈꯪꯉꯦ ꯚꯕ ꯑꯗꯨꯝ ꯇꯥꯕꯅꯦ ꯑꯩꯈꯣꯏꯗꯤ
ꯁꯤ ꯏꯁ ꯅꯆꯤꯟ ꯊꯤꯅꯣ ꯏꯕꯦꯝꯃ ꯅꯔꯝ ꯑꯣꯛ ꯑꯣꯛꯄ ꯁꯥꯏꯅꯦ
ꯑꯣꯛꯄꯅꯦ ꯀꯩꯅꯣ ꯑꯣꯛꯄ ꯁꯥꯕ ꯅꯠꯇꯦ ꯑꯣꯛ
ꯑꯣ ꯑꯣ ꯑꯣ ꯑꯣ ꯑꯣ ꯑꯣ ꯏꯆꯟꯅꯨꯄꯤꯗꯤ ꯃꯔꯝ ꯌꯥꯝ ꯑꯣꯛꯄꯅꯦ ꯁꯛ ꯁꯛꯁꯨ ꯌꯥꯝ ꯐꯖꯕꯅꯦ
ꯎꯝ ꯎꯝ
ꯑꯩꯗꯤ ꯑꯩꯒꯤ ꯏꯆꯟ ꯏꯆꯟꯅꯨꯄꯤ ꯑꯃꯈꯠꯇꯪ ꯂꯩꯕꯁꯨ ꯌꯨꯝ ꯄꯥꯟꯈ꯭ꯔꯦ ꯑꯗꯨ ꯑꯣꯏꯔꯗꯤ ꯑꯩꯒꯤ ꯏꯆꯟꯅꯨꯄꯤꯒꯤ ꯑꯣꯏꯅ ꯅꯪꯅ ꯃꯍꯨꯠ ꯁꯤꯕꯤꯌꯣ ꯌꯥꯕ꯭ꯔꯣ
ꯌꯥꯏꯌꯦ ꯌꯥꯏꯌꯦ ꯍꯣꯏ ꯂꯥꯛꯈ꯭ꯔꯒꯦ ꯑꯗꯨꯗꯤ ꯅꯣꯏ ꯅꯆꯤꯟ ꯏꯅꯥꯎ ꯀꯌꯥ ꯁꯨꯒꯦ
ꯑꯩꯈꯣꯏ ꯅꯨꯄꯥ ꯑꯍꯨꯝꯅꯦ ꯑꯩꯅ ꯈ꯭ꯋꯥꯏꯗꯒꯤ ꯑꯇꯣꯝꯕ ꯅꯨꯄꯥꯗ ꯑꯗꯩ ꯒꯤ ꯃꯈꯥꯗ ꯏꯆꯟ ꯏꯆꯟꯅꯨꯄꯤ ꯈ꯭ꯋꯥꯏꯗꯒꯤ ꯃꯁꯛ ꯐꯖꯕꯤ ꯈ꯭ꯋꯥꯏꯗꯒꯤ ꯋꯣꯡ ꯆꯥꯕꯤꯗꯣ ꯃꯥꯗꯤ ꯌꯨꯝ ꯄꯥꯟꯈ꯭ꯔꯦ ꯌꯥꯝ ꯅꯨꯡꯉꯥꯏꯇꯅ ꯂꯩꯌꯦ ꯍꯧꯖꯤꯛꯁꯦ ꯀꯞꯄꯨ ꯀꯞꯅꯤꯡꯉꯤꯗ ꯈꯜꯂꯨ ꯈꯜꯂꯨꯔꯒ
ꯉꯥꯏꯈꯣ ꯉꯥꯏꯈꯣ ꯑꯗꯨ ꯑꯗꯨ ꯇꯥꯔꯗꯤ ꯑꯩ ꯅꯅꯥꯎꯅꯨꯄꯤꯒꯤ ꯃꯍꯨꯠ ꯁꯤꯜꯂꯒ ꯂꯥꯛꯈ꯭ꯔꯒꯦ
ꯍꯣꯏ ꯂꯥꯛꯑꯣ ꯂꯥꯛꯑꯣ ꯅꯪꯒꯤ ꯐꯤꯔꯣꯜ ꯅꯪꯒꯤ ꯐꯤꯔꯣꯟꯁꯤꯡꯅꯦ ꯑꯗꯩ ꯅꯪꯒꯤ ꯕ꯭ꯂꯪꯒꯦꯠ ꯅꯨꯡꯁꯥ ꯂꯣꯏꯅꯃꯛ ꯄꯦꯛ ꯇꯧꯔꯒ ꯂꯥꯛꯑꯣ
ꯀꯗꯥꯥꯏ ꯗꯅꯣ ꯀꯔꯤꯒꯤ ꯑꯗꯨꯃꯥꯏꯅ ꯄꯦꯛ ꯇꯧꯋꯦꯕ ꯑꯩ ꯏꯌꯥꯝꯕꯒꯤ ꯃꯅꯥꯛꯇ ꯆꯠꯂꯗꯤ ꯀꯔꯤꯒꯤ ꯑꯗꯨꯃꯥꯏꯅ ꯏꯌꯥꯝꯕꯅ ꯑꯗꯨꯝ ꯂꯧꯕꯤꯔꯅꯤ ꯀꯔꯤꯒꯤ ꯑꯅꯧ ꯀꯔꯤꯒꯤ ꯑꯗꯨꯃꯨꯛ ꯋꯥꯕꯗꯣ ꯑꯩꯅ ꯑꯃꯨꯛꯀ ꯑꯗꯨꯃꯨꯛ ꯋꯥꯒꯗꯧ ꯀꯔꯤꯒꯤ ꯑꯗꯨꯃꯥꯏꯟ ꯇꯧꯒꯦꯔꯣ
ꯍꯥꯏꯕꯗꯤ ꯅꯪꯅ ꯄꯨꯒꯗꯕ ꯅꯪꯅ ꯄꯣꯔꯛꯇꯕ ꯕ꯭ꯂꯦꯡꯀꯦꯠꯁꯤꯡꯗꯣ ꯍꯌꯦꯡ ꯍ꯭ꯋꯥꯏ ꯅꯣꯏꯒꯤ ꯃꯕꯅꯕꯤ ꯈꯣꯏ ꯂꯥꯛꯗꯤ ꯅꯪꯅ ꯑ ꯉꯁꯤꯁꯦ ꯑꯩꯅ ꯈ꯭ꯋꯥꯏꯗꯒꯤ ꯄꯥꯝꯖꯕ ꯑꯩꯅ ꯊꯝꯂꯕ ꯕ꯭ꯂꯪꯒꯦꯠ ꯅꯦ ꯅꯣꯏ ꯍꯤꯞꯄꯨꯀꯣ ꯍꯥꯏꯅ
ꯑꯗꯨ ꯑꯗꯨ ꯑꯣꯏꯇꯥꯔꯗꯤ ꯑꯩ ꯑꯩ ꯊꯟꯗꯅꯗꯤ ꯄꯨꯔꯛꯄ ꯉꯝꯃꯔꯣꯏ ꯅꯣꯏ ꯅꯣꯏ ꯂꯧꯕ ꯂꯥꯑꯣ ꯏꯌꯥꯝꯕ ꯑꯅꯤꯃꯛꯇꯨꯒ ꯅꯣꯏ ꯑꯍꯨꯝꯃꯛ ꯂꯥꯛꯔꯣ
ꯑꯩ ꯈꯛꯇꯪ ꯂꯥꯛꯅꯤꯅ ꯏꯌꯥꯝꯕ ꯑꯅꯤꯗꯤ ꯂꯥꯛꯍꯪꯉꯣꯏ
ꯒꯥꯔꯤ ꯑꯆꯥꯎꯕꯗ ꯂꯥꯛꯇꯣꯏꯅꯦꯕ ꯒꯥꯔꯤ ꯃꯆꯥꯗ ꯂꯥꯛꯄ ꯌꯥꯗꯦ
ꯕꯥꯁ ꯃ ꯄꯨꯔꯒ ꯂꯥꯛꯀꯦ
ꯃꯅꯤꯡꯗꯅꯦ ꯈꯣꯟ ꯌꯥꯝ ꯊꯣꯛꯑꯦ
ꯊꯣꯛ ꯊꯣꯛꯇꯦꯗ
ꯉꯁꯥꯏꯗꯤ ꯊꯣꯛꯄꯅꯦ ꯑꯥ ꯍꯣꯏ ꯅꯣꯏꯔꯣꯝꯗꯗꯤ ꯍꯟꯗꯛꯀꯥꯟ ꯅꯣꯡ ꯆꯨꯗ꯭ꯔꯣ ꯅꯣꯏꯔꯣꯝꯗꯗꯤ ꯍꯟꯗꯛꯀꯥꯟ ꯅꯣꯡ ꯆꯨꯗ꯭ꯔꯣ
ꯍꯟꯗꯛꯀꯥꯟ ꯅꯨꯃꯤꯠ ꯑꯍꯨꯝ ꯃꯔꯤꯗꯤ ꯅꯣꯡꯁꯤ ꯂꯦꯞꯈ꯭ꯔꯦꯗ
ꯑꯣ ꯂꯦꯞꯇ꯭ꯔꯤꯉꯩꯗꯗꯤ ꯌꯥꯝ ꯆꯨꯔꯗꯤ ꯏꯁꯤꯡꯒꯨꯝꯕꯁꯦ ꯀꯃꯥꯏꯅ ꯑꯣꯏꯒꯦ
ꯑꯥ ꯑꯗꯨ ꯏꯁꯤꯡ ꯆꯥꯎꯕ ꯀꯥꯟꯗꯅꯦ ꯑꯗꯨꯗꯥꯗꯤ ꯉꯥ ꯐꯥꯕ ꯌꯥꯝ ꯅꯨꯡꯉꯥꯏꯁꯦ
ꯉꯥ ꯊꯥꯔꯣꯏꯗꯤ
ꯊꯥꯔꯣꯏ ꯁꯨ ꯌꯝ ꯂꯩ ꯉꯥ ꯁꯨ ꯌꯥꯝ ꯂꯩ
ꯑꯣ ꯅꯆꯟ ꯅꯨꯨꯄꯤ ꯑꯩꯒꯤꯗꯃꯛ ꯎꯝ ꯊꯥꯔꯣꯏ ꯄꯨꯕꯤꯔꯛꯑꯣ ꯉꯥꯒ ꯉꯥꯁꯨ ꯆꯥꯎꯗ꯭ꯔꯗꯤ ꯄꯤꯛꯈ꯭ꯔꯗꯤ ꯑꯩ ꯆꯥꯅꯤꯡꯗꯦ ꯆꯥꯎꯕ ꯈꯣꯏ ꯉꯥꯛꯇꯥ
ꯌꯨꯝꯗ ꯂꯥꯛꯑꯣ ꯅꯪꯒꯤ ꯃꯌꯥꯝ ꯑꯩ ꯅꯨꯡꯇꯤꯒꯤ ꯄꯤꯖꯔꯛꯀꯦ
ꯑꯣ ꯀꯃꯥꯏꯅꯣ ꯍꯧꯖꯤꯛꯇꯤ ꯊꯥꯗꯣꯛꯄ ꯉꯝꯈꯤꯔꯣꯏ ꯊꯥꯗꯣꯛꯄ ꯌꯥꯈꯤꯔꯣꯏ ꯑꯩꯅ ꯂꯩꯕ ꯁꯅꯥ ꯂꯩꯕꯥꯛ ꯃꯥ
ꯅꯪꯅ ꯍꯧꯖꯤꯛ ꯂꯩꯔꯤꯕ ꯁꯅꯥ ꯂꯩꯕꯥꯛꯇꯣ ꯑꯗꯨ ꯍꯦꯟꯅ ꯂꯨꯨꯔꯥ ꯅꯠꯇ꯭ꯔꯒ ꯅꯕꯨꯡ ꯑꯩꯕꯨ ꯂꯨꯕ꯭ꯔꯥ
ꯑꯁ ꯏꯕꯨꯡ ꯏꯕꯨꯡ ꯅꯪꯕꯨꯗꯤ ꯑꯗꯨꯝ ꯂꯣꯏꯈ꯭ꯔꯥ ꯃꯇꯨꯡꯗꯁꯨ ꯁꯨꯝ ꯂꯥꯛꯂꯗꯣꯏꯅꯦ ꯍꯧꯖꯤꯛ ꯇꯝꯂꯤꯉꯥꯏꯁꯤꯗ ꯐꯖꯅ ꯇꯝꯊꯣꯛꯇꯣꯏꯅꯦ
ꯑꯩꯈꯣꯏꯒꯤ ꯄꯨꯟꯁꯤꯗꯤꯒꯣ ꯈꯨꯕꯥꯛ ꯈꯨꯅꯝꯅꯦ ꯑꯗꯨꯒꯨꯅꯦ ꯍꯥꯟꯅ ꯂꯥꯛꯍꯧꯔꯣ ꯍꯥꯟꯅ ꯅꯪꯒꯤ ꯅꯌꯥꯝꯕꯒꯤ ꯁꯛ ꯁꯛꯇꯝꯗꯣ
ꯐꯔꯦꯅꯦ ꯐꯔꯦꯅꯦ ꯂꯥꯛꯈ꯭ꯔꯒꯦꯅ ꯈꯜꯂꯣ ꯂꯥꯛꯈ꯭ꯔꯒꯦꯕꯀꯣ ꯍꯌꯦꯡ ꯍꯌꯦꯡ ꯑꯣꯏꯅ ꯑꯗꯨꯝ ꯂꯥꯛꯈ꯭ꯔꯒꯦꯕ ꯑꯗꯨ ꯂꯥꯛꯔꯗꯤ ꯂꯥꯛꯔꯗꯤ ꯅꯪ ꯂꯧꯕ ꯂꯥꯛꯇꯣꯏꯔꯥ ꯅꯠꯇ꯭ꯔꯒ ꯏꯊꯟꯗꯅ ꯂꯥꯛꯇꯣꯏꯔꯣ
ꯑꯩ ꯂꯧꯕ ꯂꯥꯛꯄꯤꯅꯤ ꯀꯩꯅꯣ ꯏꯕꯦꯝꯃꯥ ꯅꯨꯡꯁꯤꯕꯤ
ꯏꯆꯟ ꯅꯨꯄꯤ ꯀꯧꯔꯣ ꯏꯆꯟ ꯅꯨꯄꯤꯅ ꯀꯧꯔꯣ
ꯆꯞ ꯃꯥꯟꯅꯩꯗ ꯑꯩꯒꯤ ꯏꯆꯠ ꯅꯨꯄꯔ ꯃꯔꯝ ꯑꯣꯡꯕꯤ ꯁꯛ ꯐꯖꯕꯤ ꯑꯩꯒꯤ ꯏꯆꯟꯅꯨꯄꯤ ꯎꯝ ꯏꯆꯟꯅꯨꯄꯤꯅꯤ ꯍꯥꯏꯔꯒ ꯂꯥꯁꯗꯀꯣ ꯑꯃꯨꯛ ꯂꯨꯍꯣꯡꯗꯣꯏꯅꯤꯀꯣ ꯌꯥꯗ꯭ꯔꯗꯤ
ꯑꯥ ꯀꯃꯥꯏꯅꯔꯣ ꯑꯗꯨꯗꯤ ꯏꯆꯟ ꯅꯨꯄꯤꯅꯤ ꯍꯩꯈ꯭ꯔꯕ ꯃꯇꯨꯡꯗ ꯑꯗꯨꯃꯥꯏꯅ ꯍꯩꯕꯁꯨ ꯌꯥꯕ꯭ꯔꯣ
ꯍꯣꯏ ꯌꯥꯏꯗ ꯍꯟꯗꯛꯀꯥꯟꯗꯤ ꯏꯁꯇꯦꯟꯗꯔꯠ ꯑꯣꯏꯕꯅꯤꯅ
ꯑꯩ ꯌꯥꯅꯤꯡꯗꯦ
ꯎꯝ ꯅꯣꯏꯔꯣꯝꯃꯤꯗꯤ ꯅꯨꯡꯉꯥꯏꯕ꯭ꯔꯣ ꯁꯥꯕ꯭ꯔꯣ
ꯑꯣꯏꯔꯒꯦꯅ
ꯂꯥꯏꯔꯤꯛ ꯇꯝꯕ ꯂꯣꯏꯕꯁꯦ ꯇꯨ ꯊꯥꯎꯖꯟ ꯇ꯭ꯋꯦꯟꯇꯤ ꯇꯨꯗ ꯂꯣꯏꯕꯅꯦ ꯇ꯭ꯋꯦꯟꯇꯤ ꯊ꯭ꯔꯤ ꯇ꯭ꯋꯦꯟꯤ ꯐꯣꯔ ꯇ꯭ꯋꯦꯟꯇꯤ ꯐꯥꯏꯚ ꯆꯍꯤ ꯑꯍꯨꯝꯗꯤ ꯍꯦꯜꯂꯦ
ꯎꯝ
ꯅꯨꯄꯤ ꯊꯤꯕꯅꯤ ꯑꯩꯁꯨ ꯀꯟꯅ ꯑꯗꯨ ꯅꯨꯄꯤꯗꯣ ꯑꯩꯅ ꯄꯥꯝꯖꯕ ꯈꯣꯏꯗꯥꯖꯕ ꯂꯩꯗꯕ ꯑꯗꯨꯒꯤ
ꯑꯦ ꯅꯆꯟꯅꯨꯄꯤꯅ ꯅꯆꯟꯅꯨꯄꯤ ꯑꯩꯅ ꯂꯥꯛꯄꯗ ꯅꯨꯄꯤ ꯐꯖꯕ ꯑꯃ ꯄꯨꯔꯛꯄꯤꯒꯦ ꯀꯔꯝꯕ ꯅꯨꯄꯤꯒꯨꯝꯕ ꯄꯥꯝꯒꯦ
ꯋꯥꯡ ꯆꯥꯎꯕꯥ ꯋꯥꯡ ꯆꯥꯎꯕꯥ ꯄꯨꯔꯛꯑꯣ ꯆꯥꯛ ꯆꯥꯛ ꯍꯦꯟꯖꯥꯡ ꯊꯣꯡꯕ ꯍꯥꯏꯕ ꯄꯨꯔꯛꯑꯣ
ꯑꯗꯨꯒ
ꯁꯛꯇꯤ ꯑꯗꯨꯝ ꯀꯌꯥꯃꯨꯛ ꯐꯖ꯭ꯔꯗ꯭ꯔꯁꯨ ꯌꯥꯏꯗ
ꯋꯥꯡ ꯆꯥꯎꯕ
ꯍꯣꯏ ꯑꯩꯁꯨ ꯋꯥꯡ ꯆꯥꯎꯕꯤꯅꯤꯀꯣ ꯑꯩꯁꯨ ꯋꯥꯡ ꯆꯥꯕ ꯄꯥꯝꯃꯤꯕ
ꯅꯪꯗꯤ ꯀꯌꯥꯝ ꯋꯥꯡꯉꯒꯦ ꯀꯌꯥꯝ ꯋꯥꯡꯉꯔꯒꯦ ꯅꯪꯁꯦ
ꯍꯥꯏꯗꯤ ꯐꯥꯏꯚ ꯄꯣꯏꯟ ꯇꯦꯟ
ꯊꯥꯖꯗ꯭ꯔꯦꯕꯣ
ꯐꯖꯗꯦ
ꯊꯥꯖꯗꯦ
ꯊꯥꯖꯗꯦ ꯊꯥꯖꯗꯦ ꯊꯥꯖꯅ ꯇꯥꯍꯜꯂꯤ ꯊꯃꯣꯏꯁꯦ ꯑꯗꯨꯃꯥꯏꯅ ꯍꯥꯏꯅꯣ ꯃꯤꯅ ꯅꯪꯒꯤꯅ ꯌꯥꯝꯅ ꯑꯁꯦꯡꯕ ꯍꯥꯏꯔ ꯀꯥꯟꯗ ꯅꯪ ꯊꯖꯗꯦꯕꯥ ꯁꯤꯁ
ꯑꯗꯨ ꯑꯣꯏꯇꯥꯔꯗꯤ ꯁꯤꯗꯅꯦ ꯑꯩ ꯎꯝ ꯅꯨꯄꯥ ꯑꯃ ꯂꯩꯌꯦ ꯑꯩꯅ ꯁꯨꯛꯍꯩ ꯍꯩꯅꯗꯕ ꯐꯨꯅꯤꯡꯕ ꯐꯨꯕꯤꯕ ꯂꯥꯛꯑꯣ
ꯂꯥꯛꯀꯦ ꯂꯥꯛꯀꯦ ꯏꯆꯟꯅꯨꯄꯤꯒꯤꯗꯃꯛꯇꯗꯤ ꯏꯆꯟ ꯑꯩꯒꯤ ꯏꯆꯟꯅꯨꯄꯤꯒꯤꯗꯃꯛꯇꯤ ꯅꯌꯥꯝꯕ ꯑꯩ ꯆꯥꯎꯊꯣꯛꯅ ꯂꯩꯁꯤꯗꯤ ꯀꯩꯅꯣ
ꯍꯣꯏ ꯑꯩꯁꯦ ꯅꯪꯒꯤ ꯆꯤꯡ ꯑꯩꯁꯦ ꯅꯪꯒꯤ ꯇꯝꯒꯤ ꯅꯆꯟꯅꯨꯄꯤꯅꯦ ꯅꯪꯅ ꯑꯩꯒꯤ ꯆꯤꯡꯒꯤ ꯏꯕꯨꯡꯉꯣ
ꯎ ꯌꯥꯏ ꯌꯥꯏ ꯌꯥꯏ ꯌꯥꯏ ꯅꯕꯨꯡ ꯍꯣꯏ ꯅꯕꯨꯡ ꯑꯩꯅ ꯍꯦꯛꯇ ꯌꯥꯏ ꯏꯕꯦꯝꯃ
ꯅꯪꯁꯨ ꯑꯩꯕꯨ ꯇꯝꯒꯤ ꯏꯆꯟꯅ ꯀꯧꯔꯣ
ꯑꯣ ꯑꯩꯒꯤ ꯇꯝꯒꯤ ꯏꯆꯟ ꯅꯨꯡꯁꯤꯕꯤ ꯃꯔꯝ ꯑꯣꯛꯄꯤ
ꯍꯣ ꯆꯤꯡꯒꯤ ꯏꯕꯨꯡ
ꯎꯝ
ꯏꯔꯣꯏꯕ ꯏꯔꯣꯏꯕꯁꯨ ꯆꯠꯅꯤꯡꯉꯦ ꯍꯧꯖꯤꯛꯀꯥꯟꯁꯦ
ꯂꯥꯛꯑꯣ ꯂꯥꯛꯑꯣ ꯂꯥꯛꯑꯣ ꯂꯥꯛꯑꯣ ꯑꯩ ꯇꯝꯕꯤꯒꯦ ꯏꯔꯣꯏꯕꯁꯨ ꯇꯝꯕꯤꯒꯦ ꯆꯥꯛ ꯌꯦꯟꯁꯥꯡ ꯆꯥꯛ ꯌꯦꯟꯁꯥꯡ ꯊꯣꯡꯉꯁꯨ ꯇꯝꯕꯤꯒꯦ ꯑꯗꯩꯗ ꯀꯩ ꯀꯩꯅꯣ ꯉꯥ ꯐꯥꯕꯁꯨ ꯇꯥꯛꯄꯤꯗꯣꯏꯅꯤ ꯑꯩꯒꯤ ꯏꯆꯟꯒꯤꯗꯃꯛꯇꯤ ꯅꯪꯒꯤꯗꯃꯛ ꯅꯪꯒꯤ ꯅꯪꯒꯤꯗꯃꯛꯇꯅꯤ ꯑꯩꯅ ꯍꯤꯡꯂꯤꯁꯦ
ꯑꯁ ꯑꯗꯨꯒꯤ ꯍꯦꯟꯅ ꯑꯩ ꯒꯥꯔꯤ ꯄꯨ ꯊꯧꯅꯤꯡꯑꯦ
ꯍꯥꯥ
ꯒꯥꯔꯤ ꯊꯧꯕ ꯍꯩꯅꯤꯡꯉꯦ
ꯇꯧꯕ꯭ꯔꯣ
ꯒꯥꯔꯤ ꯊꯧꯕ ꯍꯩꯅꯤꯡꯉꯦꯕ
ꯂꯥꯎ ꯂꯥꯎ ꯑꯗꯨꯁꯨ ꯇꯝꯕꯤꯒꯦ ꯃꯆꯥꯔꯥ ꯑꯆꯧꯕꯔꯥ ꯖꯦꯁꯤꯕꯤꯔ
ꯑꯅꯤꯃꯛ ꯑꯍꯨꯝꯃꯛ ꯂꯣꯏꯅꯃꯛ
ꯒꯥꯔꯤꯗꯨꯗ ꯅꯠꯇꯦ ꯑꯦꯔꯣꯄ꯭ꯂꯦꯟ ꯐꯥꯎ ꯇꯝꯕꯤꯒꯦ ꯑꯦꯔꯣꯄ꯭ꯂꯦꯟꯐꯥꯎ
ꯇꯝꯕꯤꯌꯣ ꯍꯣꯏ
ꯇꯝꯃꯤꯒꯦ ꯇꯝꯕꯤꯒꯦ
ꯃꯅꯤꯡꯗꯅꯦ ꯈꯣꯟ ꯑꯗꯨꯝ ꯌꯥꯝ ꯊꯣꯛꯑꯦ ꯅꯣꯏꯒꯤꯁꯦ ꯌꯥꯝ ꯅꯨꯡꯉꯥꯏꯇꯦ ꯋꯥꯈꯜ
ꯑꯩꯈꯣꯏ ꯑꯩꯈꯣꯏꯗꯗꯤ ꯊꯕꯛ ꯌꯥꯝ ꯁꯨꯕ ꯀꯟꯕ ꯃꯤꯅꯤꯅꯀꯣ ꯑꯗꯨꯝ ꯃꯣꯏ ꯊꯕꯛ ꯁꯨꯕ ꯂꯩꯕꯒꯤꯅꯤ ꯑꯩꯒꯤ ꯏꯆꯟꯅꯨꯄꯤ
ꯑ ꯑꯗꯨꯒꯤꯔꯥ ꯑꯩꯈꯣꯏꯁꯨ ꯊꯕꯛ ꯌꯥꯝ ꯁꯨꯑꯦ ꯑꯩꯁꯨ ꯊꯕꯛ ꯌꯥꯝ ꯁꯨꯋꯦ ꯃꯪꯗꯅꯦ ꯍꯦꯟꯅ ꯊꯕꯛ ꯁꯨꯔꯤꯁꯦ
ꯎꯝ
ꯃꯪꯗ ꯋꯥꯃꯟꯕꯒꯤꯅꯦ ꯇꯨꯝꯕꯗ ꯃꯪꯗ ꯊꯕꯛ ꯁꯨꯃꯟꯕꯒꯤ ꯍꯧꯒꯠꯄꯗꯅꯦ ꯑꯃꯨꯛꯀ ꯇꯨꯝꯊꯣꯛꯄꯅꯦ ꯋꯥꯃꯟꯕꯒꯤ ꯑꯩꯈꯣꯏꯗꯤ ꯑꯅꯤꯃꯛ ꯁꯨꯔꯤꯅꯦ ꯍꯧꯒꯠꯂꯁꯨ ꯁꯨꯕ